ꯍꯜꯂꯛꯑꯕꯣ ꯆꯠꯄ꯭ꯔꯣ
ꯍꯥꯜꯛ ꯑꯥ ꯑꯩꯒꯤ ꯀꯏ ꯊꯝꯐꯝꯁꯨ ꯀꯥꯎꯈ꯭ꯔꯦ ꯅꯨꯡꯉꯥꯏ ꯅꯨꯡꯉꯥꯏ
ꯏꯁ ꯅꯨꯡꯉꯥꯏ ꯅꯨꯡꯉꯥꯏ ꯀꯥꯏꯅ ꯃꯥꯟꯗꯦꯗ ꯅꯨꯡꯉꯥꯏꯕ ꯃꯥꯟꯗꯦꯗ
ꯉꯥꯏ ꯉꯁꯤꯗꯤ꯫
ꯍꯦ
ꯀꯔꯤ ꯀꯔꯤ ꯇꯧꯔꯛꯀꯦ ꯑꯦꯛꯖꯥꯝ ꯂꯩꯔꯤꯕꯣ
ꯉꯁꯤꯅ ꯂꯣꯏꯔꯦ ꯑꯦꯛꯖꯥꯝ
ꯑꯣ
ꯑ ꯑꯩꯀꯑꯣ ꯑꯩ ꯎꯝ ꯀꯥꯎꯒꯟꯕꯁꯤꯅ ꯀꯥꯎꯒꯟꯕꯁꯤꯅ ꯀꯤꯒꯗꯥꯏꯗ ꯊꯝꯈ꯭ꯔꯕꯅꯤꯅꯗꯣ
ꯀꯔꯤ ꯀꯥꯎꯔꯒꯦꯕ
ꯈꯣꯏ ꯍꯒꯤ ꯒꯤ ꯇꯣꯏꯗ ꯍꯥꯏꯗ ꯃꯐ ꯑꯣꯏ
ꯀꯔꯤ ꯀꯔꯤꯅꯣ ꯅꯪ ꯚꯦꫪꯥ ꯀꯥꯗ꯭ꯔꯣ ꯑꯗꯨꯗꯤ
ꯑꯩ ꯀꯗꯥꯏ ꯊꯝꯕ꯭ꯔꯣ
ꯎꯝ ꯁꯤꯃꯤꯁꯤꯡ ꯉꯁꯤ ꯆꯪꯕ ꯐꯪꯉꯔꯣꯏ ꯌꯨꯝ
ꯌꯨꯝꯕꯁꯤ ꯆꯪꯈ꯭ꯔꯦꯕꯀꯣ ꯑ
ꯀꯥꯔꯤ
ꯑꯩ ꯊꯝꯕꯝꯗꯣ ꯈꯪꯗ꯭ꯔꯦ꯫
ꯀꯔꯤꯅꯣꯕ ꯀꯔꯤ ꯊꯝꯍꯧꯅꯣꯕ
ꯀꯤ ꯀꯤ ꯌꯨꯝꯒꯤ ꯀꯤꯗꯣ ꯍꯥꯏꯒꯦꯗꯥ ꯍꯥꯏꯗ
ꯑꯣ ꯍꯥꯡꯗꯤ ꯍꯥꯡꯈ꯭ꯔꯦꯕ
ꯍꯥꯡꯗꯤ ꯍꯥꯡꯗ꯭ꯔꯦ ꯑꯃꯨꯛꯂꯨꯅ
ꯑꯣ ꯀꯩꯒꯤ ꯂꯣꯟꯗꯣꯏꯕ ꯀꯥꯏꯊꯣꯛꯀꯦ ꯇꯧꯔꯤꯕ
ꯑꯁ ꯅꯪꯖꯤꯃ ꯍ ꯊꯦꯡꯀꯌꯨ
ꯑꯣꯛꯁꯤ ꯌꯥꯗꯦꯕ
ꯑꯩ ꯌꯥꯗ꯭ꯔꯦ ꯑꯩ
ꯎꯝ ꯀꯣꯏꯗꯕ ꯉꯥꯛꯇ ꯈꯜꯂ ꯂꯩꯕꯣꯏꯅꯦꯕ
ꯅꯠꯇꯔ
ꯀꯣ ꯌꯥꯗ꯭ꯔꯦ ꯑꯩꯀꯣ
ꯍꯥꯅꯨ ꯈꯔꯕꯅꯤꯅꯥ
ꯑ ꯍꯜꯂꯣ ꯍꯜꯂꯣ ꯍꯅꯨ ꯀꯣꯛ ꯈꯔꯦ ꯫
ꯑꯩꯒꯤꯀꯣꯛ ꯍꯉꯈꯔꯦ ꯄ ꯂꯩꯇꯦ ꯀꯔꯤꯔꯥ ꯑꯗꯨꯝ ꯀꯥꯎꯒꯅꯤꯕꯁꯤꯅꯀꯣ
ꯎꯝ
ꯁ꯭ꯀꯨꯜꯗꯁꯨꯅꯦ ꯄꯦꯟ ꯑꯅꯧꯕ ꯑꯗꯨꯝ ꯄꯨꯔꯛꯑꯅꯦꯕ ꯑꯗꯣꯝ ꯀꯥꯎꯋ‌ꯦ ꯑꯗꯣꯝ ꯂꯩꯌꯦ
ꯃꯥꯥꯡꯉꯦ ꯀꯥꯏꯗ‌ꯦꯗ ꯏꯅꯥ ꯈꯨꯨꯟꯕ ꯄꯩꯁꯥ ꯇꯥꯟꯂꯗꯤ ꯄꯦꯟ ꯃꯆꯥ ꯃꯆꯥꯕꯨ ꯅꯠꯇ꯭ꯔꯥ
ꯑꯗꯨꯕꯨꯗꯤ ꯀꯥꯏꯗꯦ ꯑꯗꫭꯔꯁꯨ ꯀꯥꯎꯃꯟꯕꯗ ꯑꯃꯨꯛ ꯁꯥꯎꯅꯤꯡꯉꯛꯄꯗꯣ
ꯎꯝ ꯎꯝ
ꯍꯦꯟꯖꯤꯟꯕꯅꯤꯕꯒꯤꯀꯣ
ꯎꯝ
ꯇꯟꯕ ꯑꯃ ꯌꯥꯎꯁꯤꯜꯂꯛꯄ ꯀꯃꯥꯏ ꯀꯃꯥꯏꯅ ꯇꯧꯔꯤ ꯅꯪ ꯑꯩꯗꯤ ꯉꯁꯤ ꯀꯃꯥꯏꯅ ꯇꯧ ꯔꯒ ꯂꯦꯜꯂꯒ ꯂꯩꯔꯤꯅꯣ
ꯑꯩꯔꯣꯕ
ꯅꯪ ꯅꯠꯇ꯭ꯔꯗꯤ ꯑꯩ ꯀꯅꯥꯗꯅꫭ ꯍꯧꯖꯤꯛ ꯍꯪꯗꯣꯏꯁꯦ ꯏꯅꯥꯛꯇ ꯃꯤ ꯆꯠꯂꯒ ꯂꯩꯕ꯭ꯔꯣ
ꯈꯪꯗꯦꯅ‌ꯦ ꯑꯩꯗꯤ ꯑꯗꯨꯝ ꯇꯨꯝꯃꯤꯗ ꯍꯧꯒꯠ ꯍꯧꯒꯠꯂꯒ ꯆꯥꯛ ꯆꯥꯔꯒ ꯑꯗꯨꯝ ꯑꯃꯨꯛ ꯍꯜꯂꯒ ꯑꯗꯨꯨꯝ ꯇꯨꯝ
ꯑꯩ
ꯅꯨꯉꯥꯏꯇ꯭ꯔꯥ
ꯅꯨꯡꯉꯥꯏꯇ꯭ꯔꯥ ꯌ‌ꯦ ꯅꯨꯡꯉꯥꯏ ꯅꯨꯡꯉꯥꯏ ꯅꯪꯒꯤ ꯄꯨꯟꯁꯤꯗꯣ ꯀꯜꯂꯛꯆꯩ
ꯎꯝ ꯎꯝ
ꯀꯂꯛꯆꯩ ꯄꯨꯟꯁꯤꯁꯦ ꯍꯥꯏꯕꯗꯨ ꯅꯪꯅ ꯇꯥꯔꯦꯅꯦ
ꯎꯝ ꯍꯧꯖꯤꯛꯁꯦ ꯑꯃꯨꯛꯅꯤꯔꯛꯑꯦ ꯑꯩꯁꯦ
ꯑꯩ ꯄꯦꯜꯂꯤꯀꯣ ꯌꯥꯔꯦ
ꯉꯥꯏꯍꯥꯛ ꯂꯩꯔꯗꯤ ꯃꯨꯛ ꯇꯨꯝꯃꯅꯤ ꯑꯗꯨꯒ
ꯈꯔ ꯅꯣꯏ ꯈꯜꯂꯗꯤ ꯐꯥꯕ ꯅꯣꯏꯗꯕꯤꯗ ꯑꯗꯨꯝ
ꯅꯈꯣꯟꯅꯤ ꯅꯣꯏꯕ ꯃꯥꯜꯂꯦ
ꯍꯥꯥ
ꯅꯈꯣꯟꯗꯤ ꯅꯣꯏꯒꯗꯕ ꯃꯥꯜꯂꯦꯕ ꯑꯗꯨꯒ ꯄꯤꯛꯇ꯭ꯔꯨ ꯄꯤꯛꯄꯗꯣ
ꯏꯁ ꯄꯤꯛꯇ꯭ꯔꯨ ꯄꯤꯛꯄꯗꯨ ꯀꯥꯏꯅ ꯅꯪ ꯎꯁꯤꯠꯇꯦꯗ꯫ ꯄꯤꯛꯇ꯭ꯔꯨꯗꯤ ꯄꯤꯛꯇꯕꯅꯦꯍ‌ꯦ ꯈꯔ ꯀꯪꯉꯦ ꯍꯥꯏꯕ ꯋꯥꯅꯤ
ꯀꯪꯕꯗꯨꯅ‌ꯦ ꯑꯩꯖꯨ ꯍꯥꯏꯁ‌ꯦ
ꯏꯁ
ꯄꯤꯛꯇꯞ
ꯑꯁ ꯇꯨꯝꯅꯤꯡꯉꯛꯄꯗꫭ ꯍꯧꯖꯤꯛ
ꯑꯩꯁꯨ ꯉꯁꯥꯏ ꯄꯦꯄꯔ ꯀꯩꯅꯣ ꯇꯧꯔꯤꯉꯩꯗ ꯇꯨꯝꯅꯤꯡꯕꯗ ꯍꯧꯖꯤꯛ ꯌꯨꯝ ꯌꯧꯔꯛ ꯑꯃꯨꯛ ꯇꯨꯝꯅꯤꯡꯗ꯭ꯔꯦ ꯑꯥ
ꯑꯦ ꯅꯪꯒꯤ ꯆꯦꯁꯨ ꯅꯪꯒꯤ ꯄꯦꯄꯔꯁꯨ ꯊꯥꯈ꯭ꯔꯕꯣ ꯉꯁꯤꯗꯤ
ꯑꯩ ꯑꯩꯒꯤ ꯄꯦꯄꯔ ꯊꯥꯗ꯭ꯔꯁꯨꯀꯣ ꯃꯒꯤ ꯄꯦꯄꯔ ꯈꯣꯏ ꯐꯣꯟ ꯄꯥꯏꯕ ꯌꯥꯗꯦ ꯄꯨꯡ ꯑꯍꯨꯝ ꯇꯥꯗ꯭ꯔꯤꯐꯥꯎ
ꯏꯁ ꯀꯔꯤꯅꫭ ꯅꫭꯏ ꯅꫭꯏ ꯄꯔꯤꯟꯁꯤꯄꯥꯜꯗꫭ
ꯐꯣꯟꯕꯨꯗꯤ ꯏꯅꯥꯛꯇ ꯂꯩꯒꯅꯦꯕꯀꯣ ꯄꯥꯏꯕ ꯌꯥꯗꯦꯕ ꯄꯨꯡ ꯑꯅꯤꯗꯩꯗꯤ ꯐꯣꯟ ꯄꯥꯏꯕ ꯐꯪꯉꯦꯕꯀꯣ ꯈꯨꯠꯇꯕꯨꯗꯤ ꯑꯗꯨꯕꯨ ꯄꯨꯡ ꯑꯍꯨꯝꯗꯩꯁꯦ
ꯎꯝ
ꯑꯗꯨꯝ ꯄꯥꯏꯔꯒ ꯃꯦꯠꯂꯒ ꯁꯥꯟꯅ ꯌꯥꯕ꯫ ꯑꯗꯨ ꯇꯥꯗ꯭ꯔꯤ ꯐꯥꯎꯗꯤ ꯎꯄꯥꯏ ꯂꯩꯇꯦ ꯑꯗꯨ ꯂꯣꯟꯅ ꯄꯥꯕꯗ ꯑꯩ
ꯑꯣꯖꯥ ꯂꯣꯏꯅꯃꯛ ꯑꯗꯨꯃꯥꯏꯅ ꯇꯧꯕ꯭ꯔꯣꯕ꯫
ꯑꯣꯖꯥ ꯂꯣꯏꯅꯃꯛꯅꯤ ꯂꯣꯟꯅ ꯂꯣꯟꯅ ꯄꯥꯏꯅꯤ ꯄꯨꯡ ꯑꯅꯤꯗꯒꯤ ꯁꯚꯦꯟ ꯃꯣꯔꯅꯤꯡꯗꯩ ꯑꯉꯥꯡ ꯆꯇ꯭ꯔꯥ ꯂꯩꯔꯤꯉꯩꯗ ꯑꯗꯨꯗꯤ ꯐꯣꯟ ꯆꯃꯦ ꯇꯧꯋꯦꯕꯀꯣ
ꯍꯦꯟꯖꯜ ꯂꯦꯗ ꯅꯣꯏꯁꯨ ꯅꯣꯏ ꯄꯁꯤꯄꯜꯗ
ꯑꯦꯍ ꯆꯠꯄ ꯐꯥꯎ ꯌꯥꯗꯕꯅꯦ ꯏꯕ ꯑꯩꯈꯣꯏꯀꯣ ꯀꯩꯔꯦꯛ ꯁꯒꯤ ꯇꯝꯅꯔꯕ ꯑꯉꯥꯡ ꯂꯣꯏꯅ ꯆꯩꯠꯈ꯭ꯔꯦꯕ ꯑꯗꯨꯒ ꯃꯊꯛꯇꯒꯤ ꯀꯥꯈꯠꯂꯒ ꯐꯝꯐꯝꯗꯣ ꯃꯣꯏ ꯀ꯭ꯂꯥꯁꯔꯨꯝꯗꯁꯨ ꯐꯝꯍꯜꯟꯅꯦꯕꯀꯣ ꯃꯈꯥꯗ ꯀꯝꯃ꯭ꯌꯨꯅꯤꯇꯤ ꯍꯣꯜꯒꯤ ꯇꯥꯏꯞꯇ ꯂꯩ ꯑꯗꯨꯗ ꯂꯣꯏ ꯑꯣꯖꯥꯁꯦ ꯐꯝꯔꯒ ꯀꯦꯔꯦꯛꯁꯟ ꯇꯧꯗꯣꯏꯅꯦꯕ ꯌꯁꯨ ꯋꯥꯍꯟꯗꯕꯤꯗꯀꯣ ꯀꯔꯤ ꯇꯧꯋ ꯍꯦꯛ ꯆꯂꯔ ꯊꯤꯒ ꯂꯩꯌꯦ ꯀꯩꯗꯧꯏꯅꯣ ꯐꯥꯎꯟꯗꯔ ꯐꯥꯎꯟꯗꯔꯒꯤ ꯅꯨꯄꯤ ꯑꯍꯟ ꯅꯨꯄꯤꯗꯨꯅ ꯀꯧꯔꯛꯄꯣꯅ
ꯋꯊꯤ ꯆꯥꯕꯗꯤ ꯑꯗꯨꯝ ꯆꯥꯕ ꯅꯨꯡꯉꯥꯏꯖꯥꯠꯅꯤ
ꯑꯣꯏꯔꯦ ꯅꯣꯢꯁꯤꯗꯤ ꯍꯨꯝꯖꯜꯂꯒ
ꯏꯟꯖꯤꯟꯕ ꯑꯃ ꯌꯥꯎꯕꯅꯦ ꯑꯗꯨꯒꯤ
ꯎꯝ ꯁꯥꯇ꯭ꯔꯥꯗꯒꯤꯅꯦꯦ ꯅꯣꯏ ꯕꯨꯀꯤꯡ ꯇꯧꯕꯁꯦ
ꯑꯁꯤ ꯆꯍꯤ ꯀꯔꯝ ꯀꯥꯟꯗ ꯂꯣꯏꯅꯤ ꯁꯤ ꯆꯍꯤ ꯀꯔꯝ ꯀꯥꯟꯗ ꯂꯣꯏꯅꯤ ꯍꯥꯏꯕ ꯉꯥꯛꯇꯅꯦ꯫
ꯌꯥꯎꯅꯤꯡꯗ꯭ꯔꯕꯒꯤ
ꯑꯧ ꯑꯩꯁꯦ ꯑꯅꯧꯕꯁꯤꯡꯅ ꯈꯪꯗꯕꯒꯤ ꯅꯪ ꯁ꯭ꯨꯀꯜꯒꯤ ꯔꯨꯜꯗ ꯍꯣꯏ꯫ ꯆꯍꯤ ꯃꯉꯥ ꯇꯔꯨꯛ ꯇꯔꯦꯠ ꯅꯤꯄꯥꯜ ꯃꯥꯄꯜ ꯇꯧꯕ ꯈꯈꯣꯏꯗꯤ ꯂꯩꯕꯨꯗꯤ ꯂꯩꯌꯦꯕꯀꯣ
ꯑꯥ ꯃꯣꯏ ꯃꯣꯏꯗꯤ ꯍꯩꯅꯈ꯭ꯔꯦꯕ꯫
ꯍꯥ ꯍꯩꯅꯩꯅꯈ꯭ꯔꯕꯗꯣ ꯑꯦ ꯑꯩꯈꯣꯏꯗꯤ ꯍꯩꯅꯗꯕꯁꯨ ꯑꯗꯨꯗ ꯂꯩꯕ ꯁ꯭ꯀꯨꯜꯒꯤ ꯃꯤꯁꯤꯡꯁꯦ ꯑꯇꯣꯞꯄ ꯁ꯭ꯀꯨꯜ ꯈꯔ ꯅꯨꯡꯉꯥꯏꯕꯗ ꯆꯠꯂꯗꯤ ꯐꯖꯅ ꯅꯨꯡꯉꯥꯏꯒꯅꯤ ꯅꯨꯡꯉꯥꯏꯕ ꯁ꯭ꯀꯨꯜꯗ ꯂꯥꯛꯄ ꯃꯤꯁꯤꯡꯗꯤ ꯁꯨꯗ ꯆꯪꯉꯗꯤꯀꯣ ꯁꯨꯛꯌꯥ ꯌꯥꯔꯣꯏ
ꯑ
ꯅꯪ ꯅꯪꯁꯨ ꯂꯥꯛꯑꯣ ꯈꯪꯅꯤꯡꯉꯗꯤ꯫
ꯍꯦꯛꯇꯥꯕꯗꯒꯤ
ꯂꯎꯅꯥ
ꯌꯥꯝ ꯇꯜꯂꯦꯗ ꯑꯇꯣꯞꯄ ꯁ꯭ꯀꯨꯜꯗ ꯍꯣꯡꯕꯔꯣ ꯂꯥꯛꯀꯦ
ꯑꯦ ꯌꯥꯅꯦ ꯅꯪꯗꯤ ꯍꯣꯁꯄꯤꯇꯥꯜꯗ ꯂꯩ ꯍꯥꯏꯔꯣ
ꯅꯪ ꯍꯧꯖꯤꯛꯀꯤ ꯏꯁꯀꯨꯜꯗꯨꯗꯤ ꯌꯥꯗꯦꯗ ꯀꯗꯥꯏꯗꯒꯤ꯫ ꯑꯣꯖꯥꯗꯩ ꯏꯁꯇꯨꯗꯦꯟꯗꯒꯤ ꯑꯣꯖꯥꯗꯕꯨ ꯍꯦꯟꯅ ꯏꯁꯇ꯭ꯔꯤꯛ ꯇꯧꯋꯤꯗ ꯀꯗꯤ
ꯅꯪꯗꯤ ꯍꯣꯁꯄꯤꯇꯥꯜꯗ ꯂꯩ ꯍꯥꯏꯏꯔꯥ
ꯎꯝ ꯍꯣꯁꯄꯤꯇꯥꯜꯗ ꯂꯩꯔꯒꯦꯗꯤ ꯑꯩꯗꯤ
ꯍꯣꯁꯄꯤꯇꯥꯜꯗ ꯂꯩ ꯂꯥꯏꯅꯥ ꯂꯅꯨ ꯌꯥꯝ ꯄꯛꯀꯗꯕꯗꯨꯕꯨ ꯀꯩꯗꯧꯔꯤ
ꯏꯁ ꯄꯛꯑꯣꯏ ꯄꯛꯑꯣꯏ ꯍꯦꯟꯅ ꯐꯔꯅꯤꯅꯦ ꯅꯪꯒꯤꯗꯨꯅꯅꯦ
ꯑꯩ ꯑꯩꯗꯤ ꯍꯣꯁꯄꯤꯇꯥꯜꯗ ꯂꯩꯕ ꯍꯦꯟꯅ ꯀꯩꯅꯣ ꯇꯧꯕꯗꯤ ꯑꯅꯥꯕꯕꯁꯤꯁꯨ ꯅꯥꯗꯕ ꯁꯤꯁꯦ ꯂꯣꯏ ꯄꯨꯜꯂꯞꯕꯤ ꯁꯦ ꯑꯩ ꯏꯅꯥꯛꯇꯗꯤ ꯅꯥ ꯑꯃꯕꯨꯗꯤ ꯂꯩꯕꯨꯗꯤ ꯂꯩꯒꯅꯤꯦ ꯅꯣꯏꯔꯁꯨ ꯈꯔ ꯀꯩꯅꯣꯝ ꯇꯧꯋꯤꯅ
ꯆꯟꯕ꯭ꯔꯣ ꯅꯥꯁꯨ ꯈꯪꯉꯣꯏ ꯅꯣꯏꯗꯤ ꯑꯩꯈꯣꯏꯗꯤ ꯅꯥꯔꯗꯤ ꯑꯗꯨꯝ ꯃꯤꯗꯨ ꯅꯥꯕꯅꯦ ꯍꯥꯏꯔ ꯈꯪꯉꯦꯕ
ꯌꯥꯔꯦ ꯀꯩꯅꯣ ꯈꯪ ꯀꯩꯅꯣ ꯇꯧ ꯇꯧꯕꯁꯤꯡꯁꯨ ꯃꯔꯝꯗ ꯀꯔꯤ ꯅꯥꯕ꯭ꯔꯥ ꯈꯣꯠꯄ꯭ꯔꯥ ꯀꯔꯤꯗ ꯀꯔꯤ ꯇꯧꯕ꯭ꯔꯥ ꯈꯣꯠꯄ꯭ꯔꯥꯅ ꯍꯪꯉꯛ ꯑꯗꯨꯒꯨꯝꯕꯗꯤꯍꯩꯅꯗꯦ ꯀꯔꯤꯒꯤꯅꯣ ꯈꯪꯗꯕꯤ ꯍꯣꯁꯄꯤꯇꯥꯜꯗ ꯂꯥꯛ ꯑꯗꯩ ꯁꯤ ꯅꯥꯏ ꯁꯤ ꯅꯥꯏ ꯁꯤ ꯅꯥꯏꯗ ꯍꯧꯁ ꯑꯐꯕ ꯈꯪꯗꯕꯤ ꯂꯥꯛ ꯀꯥꯏꯅ ꯀ꯭ꯔꯤ ꯇꯧꯕ꯭ꯔꯥ ꯀ꯭ꯔꯤ ꯅꯥꯕ꯭ꯔꯥ ꯀꯔꯤ ꯃꯣꯏꯅ ꯑꯁꯤ ꯅꯥꯔꯝꯒꯅꯤ ꯁꯤ ꯇꯧꯔꯝꯒꯅꯤ ꯁꯨꯃꯥꯏꯅ ꯇꯧꯔꯅꯤ ꯁꯤꯗꯩ ꯁꯨꯃꯥꯏꯅ ꯇꯧꯕꯒꯤꯅꯤ ꯁꯨꯃꯥꯏꯅ ꯇꯧꯅꯤ ꯍꯥꯏꯗꯕꯤꯗ ꯀꯔꯤ
ꯑꯁ ꯑꯗꯨ ꯅꯣꯏ ꯁꯨꯠ ꯁꯠꯇꯔꯗꯁꯨ ꯂꯩꯗꯨꯗꯤ ꯈꯪꯗꯕ ꯃꯌꯥꯝ ꯅꯥꯏ ꯍꯥꯏꯔꯖꯕꯟ ꯅꯣꯏꯗꯤ ꯁꯥꯇ꯭ꯔ ꯑꯃ ꯀ꯭ꯂꯥꯁ ꯇ ꯅꯥꯔꯦ ꯍꯥꯏ ꯀꯃꯥꯏꯅ ꯇꯧꯕꯗꯁꯨ ꯈꯪꯉꯣꯏ
ꯅꯪ ꯑꯩ ꯅꯪ ꯅꯪꯒꯤ ꯑꯣꯖꯥꯗ ꯅꯪ ꯃꯥꯕꯨ ꯇꯝꯍꯟꯒꯅꯨꯅ ꯍꯥꯏꯒꯅꯤꯅ ꯅꯪ ꯍꯧꯖꯤꯛ ꯀꯩꯅꯣ ꯍꯣꯁꯄꯤꯇꯥꯜꯗ ꯊꯕꯛ ꯇꯧꯁꯦ ꯅꯪꯒꯤ ꯑꯣꯖꯥ ꯂꯩꯕꯩ ꯅꯠꯇ꯭ꯔꯥ
ꯑꯩ ꯍꯣꯏ ꯃꯥꯅꯦ ꯃꯥꯅꯤꯅꯦ ꯑꯣꯖꯥꯅꯅꯤꯅꯦ ꯆ ꯆꯊꯣꯛ
ꯅꯪꯅ ꯍꯟꯊꯅ ꯌꯦꯡꯕꯤꯕ ꯍꯥꯏꯕ ꯋꯥꯔꯤꯗ
ꯍꯟꯊꯕ ꯅꯠꯇꯦꯗ ꯑꯩꯅ ꯍꯥꯏꯕꯅꯤ ꯅꯪꯒꯤ ꯄ꯭ꯔꯦꯟꯁꯤꯄꯥꯜꯠꯣ ꯇꯜꯂꯦ ꯍꯥꯏꯕꯅꯤꯗ
ꯌꯥꯔꯦ ꯌꯥꯔꯦ ꯑꯩ ꯄ꯭ꯔꯦꯟꯁꯤꯄꯥꯜ ꯌꯥꯝ ꯅꯨꯡꯁꯤꯕ
ꯏꯤꯁ ꯌꯥꯝ ꯅꯨꯡꯁꯤꯕꯗꯨ ꯀꯥꯏꯅ ꯐꯠꯇ
ꯅꯨꯡꯁꯤꯔꯅꯤ ꯅꯨꯡꯁꯤꯔꯅꯤ
ꯍꯥꯅꯨꯔꯦ ꯁꯤꯒꯗꯕꯥ ꯀꯨꯏꯗ꯭ꯔꯥꯕ ꯃꯥꯅꯤ
ꯏꯁ ꯖꯥꯠ ꯖꯥꯠ ꯅꯪꯗꯤ
ꯐꯒꯤ ꯇꯧꯕꯅꯦ ꯈꯔꯕꯨꯗꯤ ꯍꯥꯟ ꯑꯍꯟ ꯑꯣꯏꯔꯦ ꯃꯆꯥ ꯄꯥ ꯑꯍꯟ ꯑꯣꯏꯔꯦ
ꯑꯁ ꯏꯁ ꯅꯪ ꯔꯣꯕ ꯑꯣ ꯀꯩꯅꯣꯗ꯭ꯔꯣ
ꯄ꯭ꯔꯤꯟꯁꯤꯄꯜꯒꯤ ꯃꯃꯥꯗꯣ ꯑꯩ ꯁꯤꯒꯤ ꯁ꯭ꯀꯨꯜꯁꯦ ꯃꯃꯥꯒ ꯃꯆꯥꯅꯨꯄꯤꯒ ꯇꯧꯕ ꯁ꯭ꯀꯨꯜꯅꯦꯕ ꯃꯃꯥꯕꯨꯗꯤ ꯑꯍꯟ ꯌꯥꯝ ꯑꯣꯏꯔꯦ ꯑꯗꯨꯒ ꯃꯆꯥꯅꯨꯄꯤꯖꯨ ꯑꯍꯟ ꯑꯣꯏꯔꯤꯕ ꯃꯁꯨ ꯎꯔꯕꯅꯦꯕ ꯑꯍꯟꯗꯣ ꯑꯗꯨꯗꯤ ꯀꯃꯥꯏꯅ ꯍꯥꯏꯅꯤ ꯃꯆꯥꯒꯤ
ꯈꯪꯗꯦ ꯑꯗꯨ ꯁꯨꯡꯍꯥꯏ ꯍꯥꯏꯔꯣꯏ
ꯍꯩꯗꯣꯛꯄ ꯍꯩꯇ꯭ꯔꯕꯗꯣ ꯑꯩꯅ
ꯎꯝ ꯅꯪ ꯍꯥꯏꯗꯣꯛꯄ ꯍꯩꯇ꯭ꯔꯕꯅꯤꯅ ꯑꯩꯁꯨ ꯈꯟꯗ꯭ꯔꯦ ꯑꯗꯨꯗꯤ
ꯈꯪꯗꯕ ꯍꯦꯟꯅ ꯐꯥꯔꯦ ꯍꯣꯏ
ꯅꯆꯥꯁꯤꯡꯗꯤ ꯅꯪꯗꯤ ꯅꯆꯥ ꯁꯤꯡꯁꯨ
ꯑꯦ ꯑꯩꯈꯣꯏ ꯀꯩꯅꯣꯒ ꯃꯣꯏ ꯇꯨꯝꯃꯤ
ꯎꯝ
ꯏꯅꯥꯎ ꯅꯨꯄꯥ ꯑꯃꯗꯤ ꯑꯃꯗꯁꯨ ꯄꯨꯡ ꯑꯍꯨꯝꯗ ꯀꯩꯅꯣ ꯇꯧꯔꯒꯦ ꯕꯣꯕꯤ
ꯅꯪꯒꯤ
ꯑꯩꯗꯤ ꯅꯪꯅ ꯀꯩꯅꯣ ꯇꯧꯔꯤꯁꯤꯗ ꯋꯥꯔꯤ ꯁꯥꯟꯅꯔꯤꯁꯤꯗꯤ ꯇꯨꯝꯅꯤꯡꯕꯒꯤ ꯃꯈꯣꯟꯗ ꯍꯩꯅꯗꯦꯀꯣ
ꯑꯁ ꯀꯌꯥꯝ ꯀꯨꯏꯔꯥꯒꯦ
ꯀꯨꯏꯗꯔꯤꯗ ꯆꯥꯛꯐꯥꯎ ꯆꯥꯗꯔꯤ ꯂꯣꯏꯔꯦ ꯀꯔꯤꯅꯣ ꯆꯥꯕꯒꯤ ꯆꯥꯅꯤꯡꯗꯕꯩ ꯍꯜꯂꯛꯄꯗ ꯉꯥꯏꯔꯤ ꯀꯔꯤꯁꯨ ꯆꯥꯗ꯭ꯔꯤ
ꯇꯨꯡꯗ ꯀꯩꯅꯣꯝ ꯆꯥꯕꯒꯤ ꯍꯥꯏ ꯀꯔꯤ ꯃꯊꯦꯜ ꯆꯥꯒꯦ ꯅꯪꯗꯤ ꯀꯔꯤ ꯌꯦꯟꯖꯥꯡ ꯆꯥꯒꯦ ꯑꯌꯨꯛꯇ꯫
ꯑꯌꯨꯛꯇ ꯆꯥꯛ ꯆꯥꯔꯗꯕꯗꯣ ꯑꯩꯅ
ꯏꯁ ꯀꯩꯒꯤ ꯋꯥꯗ꯭ꯔꯣ꯫
ꯍꯩꯅꯕꯤ ꯑꯣꯏꯈ꯭ꯔꯦ ꯋꯥꯗꯦ
ꯎꯝ ꯕ꯭ꯔꯦꯛꯐꯥꯥꯁꯇꯤ
ꯕ꯭ꯔꯦꯛꯐꯥꯁꯇꯤ
ꯁꯤꯔꯦ꯫
ꯋꯥ ꯉꯥꯡꯕꯁꯦ ꯑꯣ
ꯅꯉꯤ
ꯎꯝ
ꯐꯖꯅ ꯇꯨꯝꯅꯤꯡꯕ ꯃꯥꯜꯂꯦ ꯅꫭꯛꯏꯗꫭ
ꯉꯥꯏꯍꯥꯛ ꯂꯩꯔꯗꯤ ꯇꯨꯝꯗꯣꯛꯒꯅꯤ ꯑꯁꯤ
ꯑꯥꯎ ꯉꯩꯍꯥꯛ ꯄꯣꯊꯥꯎ ꯍꯣꯂꯤꯗꯦ ꯂꯩ